ꯍꯜꯂꯣ
ꯍꯜꯂꯣ
ꯇꯥꯎꯔꯣ
ꯇꯥꯏ ꯇꯥꯏ
ꯑꯣ ꯅꯪꯒꯤ ꯃꯈꯣꯟ ꯐꯖꯅ ꯇꯥꯕꯤꯌꯦ ꯌꯥꯝ ꯇꯞꯄꯦ
ꯌꯥꯝ ꯇꯥꯈ꯭ꯔꯕꯣ ꯍꯧꯖꯤꯛꯇꯗꯤ
ꯐꯖꯅ ꯇꯥꯗꯕ ꯑꯣ ꯇꯥꯔꯦ ꯇꯥꯔꯦ ꯌꯥꯝ ꯊꯦꯡꯉꯦ ꯀꯗꯥꯧꯔꯤꯅꯣ
ꯑꯗꯨꯝ ꯍꯤꯞꯄꯗ ꯍꯧꯖꯤꯛ ꯈꯛꯇ ꯉꯥꯏꯔꯤ ꯕꯣꯜ ꯌꯦꯡꯉꯢ
ꯑꯣ ꯌꯥꯝ ꯊꯦꯡꯉꯦ
ꯎꯝ ꯊꯦꯡꯗꯦꯗ ꯉꯜꯂꯤꯗ
ꯑꯩ ꯊꯦꯡꯗꯤ ꯄꯨꯡ ꯑ ꯇꯥꯔꯦ ꯃꯤ ꯂꯣꯏꯅ ꯇꯨꯝꯃꯝꯃꯅꯤ
ꯇꯨꯝꯃꯝꯃꯣꯏꯗ
ꯕꯣꯜ ꯑꯇꯣꯞꯄꯁꯨ ꯌꯦꯡꯈꯤꯗꯣꯏꯔꯣ
ꯌꯦꯉ ꯔꯣꯏꯗ
ꯑꯣ ꯔꯣꯅꯥꯜꯗꯣ ꯐꯦꯜꯂꯣ
ꯎꯝ ꯔꯣꯅꯦꯜꯗꯣ ꯐ ꯔꯣꯅꯥꯜꯗꯣ ꯀꯅ ꯇꯅ ꯄꯣꯇꯨꯒ ꯔꯣꯅꯥꯜꯗꯣ ꯔꯣꯅꯥꯜꯗꯣ ꯈꯛ ꯅꯠꯇꯦꯗ
ꯑꯗꯨꯗꯤ ꯀꯅꯅꯣ
ꯍꯣꯏ ꯔꯣꯅꯥꯜꯗꯣꯕꯨꯗꯤ ꯑꯥꯏꯗꯜꯕꯨꯗꯤ ꯑꯣꯏꯌꯦ ꯑꯗꯨ ꯑꯣꯏꯔꯁꯨ ꯄꯣꯔꯇꯨꯒꯜꯒꯤ ꯍꯥ ꯕꯤꯇꯤꯟꯍꯥ ꯅꯅꯣ ꯃꯦꯟꯗꯤꯁ ꯑꯣ ꯑꯌꯥꯝꯕ ꯄ꯭ꯂꯦꯌꯔꯁꯤꯡꯅ ꯑꯗꯨꯝ ꯑꯦꯟꯃꯥꯔꯣꯏꯕꯀꯣ
ꯑꯣ
ꯑꯣ ꯌꯦꯡꯅꯤꯡꯕꯩ ꯌꯦꯡꯕꯅꯤꯗ
ꯑꯩꯗꯤ ꯔꯣꯅꯦꯜꯗꯣ ꯈꯞ ꯌꯦꯡꯅꯤꯡꯕꯒꯤ ꯌꯦꯡꯉꯦ ꯉꯁꯤ
ꯑꯁ ꯅꯠꯇꯦꯗ ꯍꯣꯏꯅ ꯃꯗꯤ ꯑ ꯑꯗꯨꯕꯨꯗꯤ ꯑꯩꯁꯨ ꯔꯣꯅꯥꯜꯗꯣ ꯇꯧꯅꯦ ꯑꯗꯨ ꯑꯣꯏꯔꯁꯨ ꯁꯕꯨꯗꯤ ꯉꯝꯗ꯭ꯔꯦ ꯅꯍꯥꯛ ꯃꯥꯕꯨꯗꯤ
ꯍꯣꯏ ꯆꯦꯟꯕꯁꯨ ꯉꯝꯗ꯭ꯔꯦ ꯌꯦꯡꯕꯗ ꯌꯥꯝ ꯋꯥꯏ ꯑꯗꯨ ꯉꯁꯤ ꯐꯔꯦ ꯒꯣꯜ ꯑꯅꯤꯗꯤ ꯆꯜꯂꯦ ꯌꯥꯝ ꯅꯨꯡꯉꯥꯏꯔꯦ
ꯗꯉꯣ
ꯑꯣ ꯑꯍꯨꯝ ꯑꯍꯨꯝ ꯑꯍꯨꯝꯒꯨꯝꯕ ꯆꯜꯂꯗꯤ ꯍꯦꯟꯅ ꯅꯨꯡꯉꯥꯏ ꯇꯅꯦ
ꯎꯝ ꯍꯦꯇ꯭ꯔꯤ ꯀꯃꯒꯝꯃꯤ ꯃꯁꯤꯕꯨ ꯑꯁ ꯑꯗꯨꯝ ꯑꯩ ꯑꯩꯅ ꯈꯟꯕꯁꯦ ꯃꯦꯁꯤꯗꯤ ꯋꯥꯔꯜ ꯀꯞꯀꯤ ꯕꯣꯜ ꯇꯧꯔꯕ꯭ꯔꯥ ꯍꯥꯏꯅ ꯈꯟꯕꯅꯦꯕ
ꯑ
ꯑꯗꯨꯝ ꯂ ꯂꯛꯇ ꯗꯤꯄꯦꯟ ꯑꯗꯨꯝ ꯇꯧꯦ ꯍꯥꯏꯇꯥꯔꯦꯒꯨꯝꯕꯅꯤꯀꯣ
ꯀꯃꯅꯦ ꯉꯁꯤꯁꯦ ꯔꯣꯅꯦꯜꯗꯣꯁꯦ ꯒꯣꯜ ꯍꯦꯛ ꯆꯜꯂꯝꯗ꯭ꯔꯕ ꯎꯝ ꯂꯣꯏꯔꯦ
ꯀꯩꯗꯧꯒꯦ ꯍꯥꯏꯕ꯭ꯔꯅꯤ ꯅꯪ
ꯅꯠꯇꯦ ꯎ ꯔꯣꯅꯦꯜꯗꯣꯅ ꯒꯣꯜꯁꯦ ꯆꯟꯗ꯭ꯔꯗꯤ ꯃꯦꯁꯤꯒꯤ ꯐꯦꯟꯁꯤꯡꯗꯣ ꯉꯉ ꯇꯣꯏꯗ ꯍꯥꯏꯕ ꯌꯥꯝ ꯉꯥꯡꯉꯦꯕ
ꯃꯉ ꯍꯥꯏꯩꯒꯦꯠꯇ ꯏꯗꯨ
ꯑꯥ ꯃꯥꯅꯤ ꯑꯗꯨꯅꯤ ꯐꯦꯟ ꯑꯅꯤꯃꯛꯅꯤꯀꯣ ꯔꯣꯅꯦꯜꯗꯣ ꯒꯤꯁꯨ ꯃꯦꯁꯤꯒꯤꯁꯨ
ꯍꯣꯏ ꯐꯦꯟꯕꯨꯗꯤ ꯑꯗꯨꯝ ꯐꯦꯟꯗꯤ ꯑꯗꯨꯝ ꯑꯣꯏꯌꯦ ꯑꯗꯨ ꯑꯣꯏꯔꯁꯨ ꯄꯥꯝꯕꯗꯣ ꯍꯣꯏ ꯃꯦꯁꯤꯁꯨ ꯐ ꯃꯣꯗꯤ
ꯐꯖꯩ ꯍꯕꯣꯗꯤꯞꯁꯦ
ꯑꯗꯨ ꯑꯣꯏꯔꯁꯨ ꯑꯗꯧ ꯑꯣꯏꯕꯗꯤ ꯔꯣꯅꯥꯜꯗꯨꯣꯅ ꯑꯣꯏꯕ ꯑꯦꯠꯃꯥꯏꯌꯔ ꯇꯧꯕꯗꯣ ꯃꯣꯏꯒꯤ ꯍꯥꯔꯠ ꯋꯥꯔꯛ ꯗꯤꯁꯤꯄ꯭ꯂꯤꯟ
ꯎꯝ
ꯑꯗꯨꯒꯨꯝꯕꯗꯣ
ꯎꯝ
ꯐꯩꯕ ꯃꯥꯒꯤꯗ
ꯎꯝ ꯀꯔꯤ ꯆꯪ ꯆꯥꯔꯒꯦ
ꯆꯥꯛꯆꯥꯥ ꯑꯗꯨꯦꯗ
ꯑꯦ ꯗꯗꯥꯩꯇ ꯇꯧ ꯋꯥꯔꯤꯔ
ꯎꯝ ꯎꯝ ꯍꯟꯗꯛ ꯑꯩꯖꯔꯕꯀꯣ
ꯑꯣ
ꯋꯦꯠ ꯀꯇꯤꯡꯗꯨꯒ
ꯀꯌꯥꯅꯣ ꯍꯧꯖꯤꯛꯀꯤ ꯑꯣꯏꯦꯠꯇ
ꯍꯧꯈ꯭ꯔꯣ ꯁꯕꯦꯟꯇꯤꯒꯨꯝꯃ ꯂꯩꯦ ꯁꯤꯁꯇꯤꯗꯅ ꯊꯒꯦ ꯂꯩꯣꯏꯕꯕꯨꯨ
ꯎꯝ ꯎꯝ
ꯃꯦꯆꯀꯤ ꯁꯨꯚꯦꯟ ꯤ ꯌꯧꯐꯗꯦꯗ ꯁꯤꯛꯁꯇꯤ ꯁꯚꯦꯟ ꯁꯤꯛꯁꯇꯤ ꯑꯩꯠ ꯑꯗꯨꯒꯨꯝꯕꯀꯣ
ꯎꯝ ꯋꯥꯕ꯭ꯔꯥ
ꯍꯧꯖꯤꯛ꯭ꯔꯣ
ꯑ ꯋꯥꯕ꯭ꯔꯥ ꯍꯥꯏꯗꯤꯦ ꯅꯪꯒꯤ ꯑ ꯁꯤꯛꯁꯇꯤ ꯁꯦꯚꯦꯟ ꯁꯚꯦꯟꯇꯤ ꯍꯥꯏꯕꯗꯣ ꯂꯨꯝꯕꯗꯣ ꯋꯥꯕ꯭ꯔꯥ ꯍꯥꯏꯕ
ꯍꯣꯏ ꯑꯗꯨ ꯑꯣꯏꯔꯁꯨ ꯐꯤꯖꯤꯀꯦꯜꯂꯤ ꯐꯤꯠ ꯑꯣꯏꯔꯒꯦ ꯍꯥꯏꯔꯗꯤ ꯁꯤꯁ ꯇꯤꯒꯨꯝꯃꯒꯣ
ꯎꯝ ꯎꯝ
ꯑꯗꯨꯒꯨꯝꯕ ꯑꯣꯏꯗꯕ ꯑꯗꯨ ꯑꯣꯏꯔꯁꯨ ꯑꯗꯨꯝ ꯑꯩꯈꯣꯏ ꯅꯣꯔꯃꯦꯜ ꯂꯩꯗꯅ
ꯃꯥꯅꯦ ꯑꯩꯒꯤ ꯀꯌꯥ ꯑꯣꯏꯔꯝꯗꯧ ꯃꯥꯟꯒꯦ
ꯅꯪ ꯀꯔꯣ ꯅꯪꯁꯤꯦ
ꯆꯍꯤ ꯍꯥꯏꯕꯤꯌꯨꯔꯦ
ꯈꯔ ꯑꯍꯟꯗꯤ ꯑꯣꯏꯔꯝꯗꯧ ꯃꯥꯥꯟꯂꯅ
ꯑꯍꯅꯤ ꯃꯣꯏ ꯈꯟꯗꯤꯦ ꯑꯍꯥꯅꯤ ꯌꯥꯝ ꯃꯝꯥ
ꯃꯥꯟꯗꯦꯋꯥ ꯍꯟꯨꯃꯥꯟꯗꯦꯋꯥ
ꯑ
ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ ꯇ꯭ꯋꯦꯟꯇꯤ ꯇ꯭ꯋꯇꯤ ꯋꯥꯟ ꯇꯤꯟꯇꯣ ꯑꯗꯨ ꯅꯃ
ꯇ꯭ꯋꯦꯟꯇꯤ ꯋꯥꯟ ꯌꯥꯝ ꯍꯩꯌꯦ
ꯀꯩ ꯀꯩ ꯇ꯭ꯔꯥꯅꯣ
ꯔꯣꯡꯉꯩꯅꯦ ꯆꯞ ꯃꯥꯟꯅꯩ
ꯏ ꯃꯩꯇꯩ ꯍꯤꯅꯥ ꯑꯩ ꯍꯤꯅꯥ ꯑꯦ
ꯄꯉꯥꯡꯗ ꯉꯥꯡꯕꯅꯦ ꯍꯩꯕ ꯍꯩꯇꯕ ꯈꯪꯗꯦ
ꯌꯥꯝ ꯍꯁꯦ ꯥꯏ ꯌꯦ ꯃꯩꯇꯩꯔ ꯍꯥꯏ ꯈꯟꯕꯅꯤ
ꯀꯩ ꯀꯩ ꯍꯥꯏꯅꯣ ꯑꯃꯨꯛꯀ ꯔꯤꯄꯤꯠ ꯇꯧꯕꯤꯒꯦꯔꯥ
ꯃꯩꯇꯩꯅꯦ ꯍꯥꯏ ꯈꯥꯟ ꯃꯅꯤ
ꯑꯣ ꯑꯃꯨꯛ ꯈꯣꯏꯔꯤꯗꯨꯕꯨ ꯃꯩꯇꯩꯅꯦꯅ ꯑꯃꯨꯛ
ꯍꯣꯏꯗꯤꯗ ꯑꯌꯦꯁ ꯊꯨ ꯈꯣꯏꯗꯨ
ꯑꯩꯁꯨ ꯍꯣꯏꯌꯦ ꯀꯩꯅ
ꯀꯣꯏꯗꯗ ꯅ
ꯅꯆꯤꯟ ꯊꯤꯕ ꯑꯣꯏꯔꯕꯝꯅꯤꯗ ꯑꯣꯏꯗꯕ ꯉꯥꯡꯕ ꯑꯣꯏꯔꯕꯅꯤ ꯅꯪ
ꯃꯗꯤ ꯊ ꯖꯤꯗꯤ ꯀꯩ
ꯑꯗꯤ ꯅꯪ ꯋꯥꯈꯨꯥꯡꯗ ꯊꯖꯗꯦ ꯍꯥꯏꯕꯅꯤꯗ
ꯊꯥꯖꯕꯤꯌꯣ ꯍꯥꯏꯗꯔ ꯑꯗꯨꯗꯤ
ꯊꯖꯗꯦ
ꯐꯖꯜ ꯂꯣ
ꯊꯥꯖꯗꯦꯀꫭ
ꯊꯖ ꯄꯌꯣ ꯊꯖ ꯄꯌꯣ ꯍꯟꯗꯛꯇꯤ ꯍꯧꯖꯤꯛꯇꯤ ꯀꯥꯏꯗ ꯂꯩꯒꯦ ꯀ ꯀꯩꯂꯝꯝ ꯎꯝ
ꯐꯂ ꯂꯩꯗ
ꯑꯣ ꯏꯝ ꯐꯥꯜ ꯀꯥꯏ ꯥꯏꯗꯥ ꯑꯆ ꯐꯜ ꯂꯩ
ꯁꯤꯝꯗꯤ ꯃꯅꯥꯛꯇ
ꯑꯣ
ꯃꯥꯪꯗꯤ
ꯑꯩ ꯎꯔꯤꯄꯣꯛꯇ ꯂꯩꯦ
ꯀꯃꯥꯡ ꯃꯥ ꯂꯩꯒꯦ
ꯑꯩ ꯏꯗꯣꯝꯇ ꯂꯩꯔꯤꯗ
ꯗ ꯂꯩꯅ ꯐꯥꯝꯅꯦ
ꯅꯨꯡꯉꯥꯏ ꯂꯩ ꯑꯗꯨꯣꯝꯗ ꯆꯥꯅꯤꯡ ꯆꯥꯅꯤ ꯆꯥꯅꯤꯡꯗ꯭ꯔ ꯇꯣꯛꯑꯅꯤ
ꯑꯩꯁꯨ ꯑꯗꯨꯒꯤꯅꯤ ꯆꯥꯛ ꯆꯥꯗ꯭ꯔꯤꯁꯦ ꯍꯧꯖꯤꯛ
ꯎꯝ ꯑꯩꯁꯨ ꯉꯁꯤ ꯆ ꯆꯗꯌꯦ
ꯇꯟ ꯂ ꯆꯥꯗ꯭ꯔꯕꯅꯦ ꯉꯁꯥꯏꯗ ꯄ ꯊꯣꯛꯄꯅꯦ ꯏꯃꯥꯟꯅꯕ ꯈꯣꯏꯗ ꯅꯨꯗꯜꯁꯔꯦꯂ ꯄ
ꯎꯝ
ꯕꯣꯂꯤꯅ ꯇꯧ ꯆꯥꯂꯕ ꯑꯗꯨꯒꯤ ꯆꯥꯅꯤꯡꯗ꯭ꯔꯕ
ꯑꯣ
ꯆꯥꯒꯤ ꯍꯥꯏꯗꯤ ꯆꯥꯕ ꯌꯥꯏ
ꯑꯣ ꯀꯟꯇ꯭ꯔꯣꯜ ꯇꯧꯔꯤꯅꯦꯕ
ꯃꯗꯤ
ꯑꯣ ꯑꯗꯨꯣꯅꯤꯡ ꯀꯕ ꯇꯥꯟꯕꯒꯤꯅꯤꯅꯦ ꯑꯗꯨꯗꯤ
ꯗꯨꯀꯥꯟꯗ ꯂꯣꯏ ꯂꯣꯟꯈ꯭ꯔꯣ ꯑꯩ ꯀꯞꯅꯗꯣ ꯁꯤꯒꯨꯝꯕ ꯂꯩꯒꯦ ꯇꯧꯕꯅꯦꯕꯀꯣ ꯗꯨꯀꯥꯟ ꯍꯉꯝꯗ꯭ꯔꯕ ꯕꯣꯜ ꯌꯦꯡ ꯣꯏꯔ ꯍꯜꯛꯄꯗ
ꯎꯝ ꯑꯩꯁꯨ ꯉꯁꯥꯏ ꯅꯨꯡꯗꯥꯡ ꯋꯥꯏꯔꯝ ꯔꯝꯗꯥꯏꯗ ꯀꯩꯅꯣ ꯕꯤꯔꯌꯥꯅꯤꯒ ꯃꯣꯃꯣ ꯆꯥꯔꯨꯕꯩ ꯄꯨꯛ ꯊꯜꯂꯦ ꯑꯗꯨꯅ ꯆꯥꯛ ꯊꯣꯡꯗ꯭ꯔꯦ
ꯃ ꯆꯥꯎꯅ ꯐꯅ ꯑꯩꯗꯤ ꯅꯨꯃꯤꯠ ꯑꯅꯤꯒꯤ ꯆ ꯊꯣꯡꯕ ꯑꯩ ꯇꯜꯂꯦꯅꯛ ꯊꯣꯡꯑꯝꯃꯅꯤ ꯑꯌꯨꯛꯇꯨ ꯀꯕꯛ ꯕꯛ ꯆꯥꯔꯅꯤ ꯅꯨꯡꯗꯥꯡ ꯆꯥ ꯑꯣꯏꯣꯏ ꯆꯥꯗ ꯑꯣꯏ ꯑꯗꯨꯝ ꯇꯧꯔꯅꯤ ꯍꯌꯦꯡ ꯑꯌꯨꯛꯇꯣ ꯑꯗꯨꯒꯤ ꯆꯥꯛꯇꯣ ꯑꯃꯨꯛ ꯆꯥꯔꯅꯤ ꯍꯣꯏ ꯍꯌꯦꯡ ꯅꯨꯡꯗꯥꯡꯒꯨꯝꯕ ꯆꯥꯅꯤꯡꯉꯗꯤ ꯑꯗꯨꯝ ꯚꯦꯖꯤꯇꯦꯕꯜꯒꯨꯝꯕ ꯂꯩꯔꯒ ꯈꯔ ꯑꯗꯨꯝ ꯆꯥꯅꯤꯡꯉꯅꯤꯀꯣ ꯑꯄꯥꯝꯕꯗꯣ ꯑꯗꯨꯝ ꯆꯥꯈ꯭ꯔꯦ
ꯑꯁ ꯀꯩꯅꯣꯝ ꯍꯪꯒꯦꯅ ꯈꯟꯕꯅꯦ ꯀꯥꯎꯊꯣꯛꯈ꯭ꯔꯦꯅ ꯉꯥꯡꯉꯤꯉꯩꯗ
ꯅꯪ ꯃꯩꯇꯩꯂꯣꯟꯁꯤ ꯌꯥꯝ ꯍꯩꯌꯦꯅ ꯅꯪ ꯏ
ꯏꯁꯁ ꯑꯩꯁꯦ ꯍꯔꯥꯎꯗꯣꯏꯔꯣ ꯑꯗꯨ ꯀ ꯎꯝ ꯇꯨꯝꯕ ꯅꯉ ꯑꯦ ꯃꯪ ꯅꯨꯡꯉꯥꯏꯇꯔꯤꯦ
ꯃꯪꯗ ꯐꯠꯇꯕꯅꯦ ꯉꯔꯥꯡ ꯅꯨꯡꯗꯥꯡꯒꯤ ꯃꯪꯅꯤꯀꯣ
ꯎꯝ ꯀꯦꯗꯧꯔꯕ
ꯑꯩꯗꯨ ꯇꯨꯝꯃꯒ ꯂꯩꯕꯅꯦꯕꯀꯣ ꯏꯃꯅꯅꯕ ꯑꯣ ꯑꯈꯣ ꯒꯤꯠ ꯑꯗꯨ
ꯑꯥ
ꯂꯥꯜꯂꯒ ꯂꯥꯛꯄ ꯑꯗꯨ ꯑꯩ ꯋꯤꯟꯗꯣꯗ ꯑꯩ ꯃꯤꯡ ꯀꯧꯔ ꯂꯩꯕꯣ ꯑꯩꯗꯤ ꯇꯨꯝꯈ꯭ꯔꯦꯕꯀꯣ ꯑꯩ ꯃꯤꯡꯒꯣꯔ ꯑꯩ ꯍꯧꯒꯠꯂꯒ ꯍꯥꯡꯈ꯭ꯔꯦ ꯊꯣꯡꯗꯣ
ꯃꯥꯡꯗ
ꯅꯠꯇꯦ ꯑꯁꯦꯡꯕ ꯃ
ꯑꯁꯦꯡꯕꯗ ꯑꯣ ꯑꯣ
ꯍꯕꯤ ꯀꯦ ꯃꯥꯟꯅ ꯃꯥꯅ ꯍꯥꯏꯁꯦ ꯃꯥ ꯑꯩ ꯉꯁꯤ ꯅꯣꯏꯗ ꯇꯨꯝꯗ꯭ꯔꯗꯤ ꯇꯨꯝꯐꯝꯥꯎ ꯂꯩꯇ꯭ꯔꯦ ꯍꯥꯏꯕꯅꯦ
ꯑ ꯑ
ꯈꯩꯖꯣꯛ ꯑꯃ ꯄꯤꯕꯤꯔꯦ ꯑ ꯇꯨꯝꯃꯅꯦꯕ ꯑꯩ ꯇꯨꯝꯅꯈꯤꯕꯀꯣ ꯀꯨꯀꯤꯁꯤꯡꯅ ꯑꯩꯈꯣꯏ ꯈꯨꯟꯅ ꯑꯦꯇꯦꯛ ꯇꯧꯕ ꯂꯥꯛꯄ ꯑꯃꯨꯛ ꯑꯁ ꯑꯗꯨꯒꯤ ꯃꯪꯗꯤ ꯎꯝ ꯂꯣꯏꯔꯦ
ꯃꯅꯤ
ꯑꯗꯨ ꯍꯨꯃꯥꯡ ꯍꯨꯃꯥꯡ ꯊꯣꯛꯄꯗꯣ ꯂꯣꯏꯔꯦ ꯑꯌꯥ
ꯎꯝ
ꯎꯝ ꯑꯗꯨ ꯑꯗꯨ ꯐꯦꯗꯨ ꯊꯥꯏ ꯃꯈ ꯀꯣ ꯑꯗꯨ ꯑꯣꯏꯔꯁꯨ ꯃꯪꯗ ꯑꯣꯏꯕꯅꯤꯅꯪꯀꯣ ꯑꯌꯥ ꯑꯁ ꯑꯩꯅ ꯀꯤꯕꯁꯤꯗꯤꯀꯣ ꯎ ꯂꯣꯏꯔꯕꯅꯦ
ꯅꯪꯅ ꯇꯨꯝꯂꯝꯗꯥꯏꯗ ꯄ꯭ꯔꯦ ꯇꯧꯗꯕꯩ ꯑꯣꯏꯔꯝꯅꯦ ꯑꯗꯨꯗꯤ
ꯑꯦ ꯇꯧꯏ ꯐꯖꯅ ꯇꯧꯋꯦ ꯉꯔꯥꯡꯗꯣ ꯑꯩ ꯑꯥꯔꯖꯦꯟꯇꯤꯅꯥꯒꯤ ꯕꯣꯜ ꯍꯥꯐ ꯐꯥꯎ ꯌꯦꯡꯉꯦꯕꯀꯣ ꯐꯁꯐꯒꯣ ꯑꯗꯨ ꯌꯦꯡꯕ ꯂꯣꯏꯔꯒ ꯍꯥꯞꯇꯥꯥꯗ꯭ꯔꯤꯉꯩꯗ ꯊꯣꯛꯂꯛꯄꯅꯦ ꯁꯦꯀꯦꯟꯒꯨꯝꯕ ꯋꯥꯠꯂꯤꯉꯩꯗꯀ ꯍꯥꯞꯇꯥꯗ꯭ꯔꯤꯉꯩꯗ ꯑꯗꯨ ꯊꯣꯛꯂꯛꯑꯒ ꯑꯩ ꯂꯨꯝꯅ ꯆꯪꯉꯦ ꯄ꯭ꯔꯊꯅ ꯇꯧꯔꯦ ꯑꯗꯨ ꯇꯨꯝꯕꯅꯦꯕ ꯑꯩ ꯇꯨꯝꯃꯣꯏ ꯏꯃꯥꯟꯅꯕꯗꯣ ꯂꯥꯛꯈ꯭ꯔꯦ ꯈꯣꯏꯒꯤ ꯑꯩꯗꯣ ꯃꯥꯏ ꯂꯩꯕꯅꯦ ꯑꯁꯤꯗ ꯀꯩ ꯀꯩꯅꯣ ꯃꯥꯒꯤ ꯏꯁꯤꯡꯒꯨꯝꯕ ꯄꯤꯕꯤꯌꯣ ꯑꯣ ꯆꯥꯛ ꯆꯔꯤꯉꯩꯗ ꯑꯗꯨꯃꯥꯏꯅ ꯇꯧꯔꯒ ꯑꯩꯗꯤ ꯇꯨꯝꯈ꯭ꯔꯤꯕ ꯐꯩꯖꯣꯛꯅ ꯄꯤꯔꯝꯃꯒ
ꯑ
ꯎꯝ ꯃꯪꯗꯨꯗꯤ ꯎꯝ ꯑꯩꯅ ꯈꯟꯕꯁꯦ ꯃꯪꯗ ꯋꯥ ꯉꯥꯡꯕ ꯂꯩꯅ
ꯑ ꯂꯩ ꯍꯥꯏ ꯎꯝ ꯎꯝ ꯈꯪꯒꯅꯤ
ꯐꯖꯅ ꯇꯧꯔꯝꯕꯅꯦꯅ ꯈꯟꯕꯅꯦ
ꯑꯩꯁꯨ ꯍꯪꯆꯤꯠ ꯌꯨꯝ ꯆꯠꯇꯣꯏꯅꯦ ꯅꯣꯅꯦꯗ
ꯑꯣ ꯅꯣꯏꯅꯤꯗ ꯔꯣꯅ
ꯍꯣꯏ ꯃꯥꯅꯦ ꯅꯣꯅꯦꯗꯅꯦ
ꯑ ꯑꯗꯨꯒꯨꯝꯗꯣ ꯍꯥꯏꯕ ꯐꯗꯦ ꯍꯥꯏꯅꯦ
ꯀ ꯈꯪꯗꯕꯦ
ꯑꯗꯨꯩ ꯂꯧꯔꯅ
ꯑ